ꯇꯥ ꯕꯔꯑꯣ ꯅꯉꯣꯟꯗꯒꯤꯔ ꯑꯩꯉꯣꯟꯗꯒꯤꯔ ꯃꯈꯣꯟ ꯐꯖꯅ ꯅꯨꯡꯉꯥꯏꯇꯦ ꯌꯦꯁꯤ ꯍ ꯇꯥꯏ ꯃꯩ ꯂꯥꯛꯇꯕꯁꯤ ꯂꯩꯕ ꯌꯥꯝ ꯅꯨꯡꯉꯥꯏꯇꯦꯗ
ꯍꯧꯖꯤꯛꯇꯤ ꯅꯨꯡꯉꯥꯏꯔꯅꯤꯗ
ꯅꯣꯏꯗꯤ ꯈꯔ ꯉꯥ ꯜꯂꯝꯒꯅꯤꯀꯣ ꯉꯔꯥꯡ ꯉꯔꯥꯡ ꯅꯨꯡꯗꯥꯡ ꯃꯩ ꯂꯥꯛꯇꯕꯒꯤ ꯅꯣꯏꯗ ꯆꯠꯁꯤꯔꯥ ꯈꯟꯕꯅꯤꯅꯦ ꯑꯩꯗꯣ
ꯀꯩꯀꯥꯎꯕꯣ
ꯑꯩꯒꯤ ꯃꯪ ꯉꯔꯥꯡꯗꯣ ꯑꯁ ꯊꯣꯡ ꯍꯥꯡꯉꯒ ꯇꯨꯝꯕꯒꯤꯔꯥ ꯃꯤ ꯑꯃ ꯆꯪꯕꯒꯨꯝ ꯇꯧꯕ ꯑꯗꯨꯗꯒꯤ ꯀꯤꯃꯟꯕꯒꯤ ꯃ ꯄꯣꯛꯀ ꯑꯩꯒꯤ ꯑꯉꯥꯡꯗꯣ ꯀꯧꯔꯣ ꯑꯩꯈꯣꯏ ꯃꯔꯤ ꯇꯨꯝꯃꯦ ꯐꯃꯨꯡ ꯑꯃꯗ ꯑ ꯄꯥꯅ ꯁꯟꯇꯔꯤ ꯆꯈ꯭ꯔꯠꯇꯣ ꯔꯜ
ꯑꯁ ꯕꯦꯇ꯭ꯔꯤ ꯂꯩꯔꯤꯕ꯭ꯔꯣ ꯅꯪꯗꯤ ꯌꯥꯝꯅ ꯑꯁ
ꯊꯥꯔꯇꯤ ꯁꯤꯁ
ꯎꯝ ꯍꯈ꯭ꯔꯦ ꯍꯆꯔꯤ ꯏꯗꯁꯠꯔꯤ ꯎꯝ ꯀꯗꯥ ꯑꯣꯏꯔꯦ ꯏꯅꯥꯎ ꯈꯣꯏꯕꯁꯦ ꯃꯤꯒꯤꯁꯨ ꯈꯣꯏꯕ ꯆꯠꯄ꯭ꯔꯣ ꯅꯪꯗꯤ
ꯎꯝ
ꯆꯠ ꯊꯈ꯭ꯔꯣ
ꯁꯨ ꯃꯜꯂ ꯐꯔꯦ
ꯑꯥ
ꯏꯟꯖ ꯏꯟꯁ ꯃꯜꯂ ꯑꯗꯨꯅ ꯃꯅꯨꯡꯉꯥꯏ ꯂꯩꯌꯦ ꯂꯪꯒꯣꯜꯁꯨ ꯑꯃ ꯑꯅꯤ ꯊꯝꯕ ꯌꯥꯗ ꯑꯗꯨꯅ ꯊꯝꯗꯕꯤꯗ ꯂꯥꯡꯒꯣꯜ ꯑ ꯍꯥꯗꯤꯅ ꯀ
ꯑꯁ ꯑꯌꯥꯝꯕꯁꯤꯁꯨ ꯋꯥꯔꯝꯒꯅꯤꯀꯣ ꯊꯕꯛꯇꯤ ꯌꯥꯝ ꯐꯩ ꯃꯥꯁꯦꯀꯣ ꯑꯩꯈꯣꯏꯗꯗ ꯑꯩꯈꯣꯏꯗꯗ ꯑꯃꯗꯨ
ꯎꯝ
ꯑꯣꯔꯝꯒꯤꯅꯤꯃꯁ ꯃꯥꯁꯨ ꯊꯕꯛꯇꯤ ꯀꯟꯗꯦꯍꯦ ꯀꯣ ꯇꯝꯄꯥꯛ ꯂ ꯃꯇꯝꯗꯁꯨ ꯇꯝꯄꯥꯛ ꯂꯧ ꯋꯥꯟ ꯁꯨꯑꯦ ꯆꯁꯤꯡ ꯂꯧꯁꯨ ꯐꯤꯆꯜ ꯁꯨꯑꯦ ꯊꯕꯄꯤ ꯀꯅꯤꯒꯣꯃ ꯇꯥꯏ ꯃꯅꯥꯑꯣ
ꯃ ꯑꯁꯤ ꯏꯌꯥꯝꯕꯗꯤ
ꯑꯥ
ꯀꯩꯅꯣ ꯍ ꯑꯗꯨꯅꯤ
ꯊꯂꯣ ꯐꯩꯌꯦ ꯃꯥ ꯋꯥꯁꯨ ꯄꯥꯛ ꯀꯌꯥ ꯉꯥꯡꯗꯦ ꯅꯨꯡꯕꯨ ꯅꯨꯡꯁꯤꯅꯦ
ꯎꯝ
ꯃꯥꯏ
ꯃꯥꯗꯤ ꯈꯔ ꯃꯥꯗꯤ ꯈꯔ ꯂꯥꯞꯅ ꯂꯩꯈ꯭ꯔꯕꯅꯤꯅ ꯅꯨꯡꯁꯤ ꯍꯥꯏꯔꯁꯨ ꯐꯊꯗꯦꯒꯨꯝꯕ ꯂꯥꯛꯔꯁꯨ ꯀꯔꯤꯁꯨ ꯅꯤꯡꯁꯤꯡꯈꯤꯒꯦꯠꯇꯣ ꯃꯥꯒꯤꯗꯃꯛꯇ ꯅꯪ ꯀꯔꯤ ꯄꯤꯕꯤꯕ꯭ꯔꯣ
ꯎꯝ ꯀꯩꯁꯨꯀꯥꯏꯗꯦꯗ ꯄꯤꯗꯦ
ꯅꯨꯡꯉꯥꯏꯇꯦꯅꯦ ꯃꯥꯗꯣ ꯑꯩꯈꯣꯏ ꯏꯃꯨꯡꯗꯒꯤ ꯄꯨꯡ ꯄꯪ ꯇꯣꯡꯉꯥꯜꯂꯒ ꯂꯩꯕꯒꯨꯝ ꯇꯧꯋꯤꯅꯦ ꯃꯔꯣꯟꯁꯨ ꯌꯥꯝꯗꯦ ꯅꯨꯡꯕꯨ ꯅꯨꯡꯁꯤꯌꯦ ꯋꯥꯁꯨ ꯄꯥꯛ ꯉꯥꯡꯗꯦ ꯊꯕꯛꯅ ꯀꯟꯂꯤꯕꯒ
ꯀꯔꯤ ꯍꯥꯏꯕꯥ
ꯃꯇꯝ ꯃꯇꯝꯒꯤ ꯃꯥ ꯃꯥꯒꯤ ꯊꯣꯛ ꯊꯣꯛꯄ ꯊꯕꯛ ꯁꯔꯤ ꯍꯥꯏꯗꯨꯅ‌ꯦ
ꯅꯨꯡꯁꯤꯌꯦ ꯅꯨꯡꯁꯤꯌꯦ
ꯄꯥꯗ ꯍꯥꯏꯠꯇꯗꯤ ꯂꯥꯞꯅ ꯌꯦ ꯇꯣꯈ‌ꯏ ꯇꯔ‌ꯦ ꯐꯪꯉ‌ꯦ
ꯑꯗꯣ ꯋꯥꯈꯜꯗꯣ ꯑꯩꯒꯤ ꯅꯣꯡꯕꯨ ꯅꯨꯡꯁꯤꯌꯦꯕ ꯑꯁ ꯑꯁꯤꯗ ꯂꯩꯕꯒꯤꯗꯤ ꯑꯩ ꯒ꯭ꯌꯥꯟ ꯇꯥꯗꯦ ꯒꯥꯟꯙꯤꯒꯤ ꯃꯀꯣꯛ ꯍꯥꯏꯔꯗꯤ ꯂꯩꯇꯦ ꯂꯩꯇꯦ ꯍꯥꯏ ꯃꯥꯥꯏ ꯅꯨꯄꯤꯅ ꯌꯥꯝꯗꯦ ꯌꯥꯝꯅ ꯂꯩ ꯑꯅꯧ ꯑꯅꯧꯕ
ꯂꯕꯨꯖꯥꯏ ꯇꯅ
ꯑꯥ
ꯐ
ꯑꯅꯧ ꯑꯅꯧꯕ ꯑꯁ ꯃꯥꯗꫭ ꯉꯁꯥꯏ ꯁꯥꯎꯅꯤꯡꯕꯗꫭ ꯑꯩꯅ ꯃꯤ ꯀꯣꯏꯔꯛꯑꯒ ꯏꯁꯤꯡ ꯑꯁꯥꯕ ꯆꯥ ꯁꯥꯕ ꯍꯥꯞꯄꯤꯕꯒꯤ ꯑꯩ ꯃꯥꯕꯨ ꯌꯥꯝ ꯉꯥꯡꯈ꯭ꯔꯕꯅꯤ
ꯃꯥꯅ ꯂꫭꯅ ꯃꯥꯅ ꯂꯣꯟꯕ ꯅꯠꯇꯦ ꯅꯨꯄꯤ ꯃꯆꯥ ꯑꯃꯅ ꯂꯣꯟꯅꯦ
ꯑꯗꯨ ꯑꯣꯏꯔꯁꯨ ꯏꯁꯤꯡ ꯑꯆꯥ ꯁꯥꯕꯗꯣ ꯃꯥꯅ ꯅꯨꯡꯗꯥꯡꯗ ꯍꯌꯦꯡꯅꯤ ꯂꯥꯛꯀ ꯃꯤ ꯂꯝꯕꯤ ꯃꯇꯥꯏꯗꯅꯤ ꯆꯥ ꯋꯥꯠꯇꯅꯤꯡꯉꯥꯏ ꯁꯦꯝꯕꯤꯗꯦꯕ
ꯑ ꯌꯥꯔ
ꯁꯦꯝꯕꯤꯔꯦ ꯃꯥꯅ ꯆꯥꯡꯒꯅꯤ ꯅꯤ ꯌꯥꯏ ꯑꯩꯗꯤ ꯑꯩ ꯇꯥꯟꯖꯥ ꯆꯥꯕ ꯃꯇꯝꯗꯗꯤꯀꯣ ꯂꯣꯏꯅ ꯍꯥꯏꯗꯣꯛꯀꯅꯤ ꯃꯆꯤꯠ ꯃꯆꯤꯠ ꯉꯥꯡꯅꯤꯡꯗ‌ꯦ ꯃꯤꯁꯨ ꯁꯥꯅ ꯆꯪꯒ ꯄꯣꯊꯥꯒꯦꯅ ꯆꯪꯉꯒ ꯏꯪ ꯏꯪ ꯏꯪ ꯏꯪ ꯑꯣꯏꯕ ꯏꯁꯤꯡ ꯄꯦꯟꯅ ꯊꯥꯔꯒ ꯍꯟꯕꯗꯨꯅ ꯋꯥꯈꯜ ꯅꯨꯡꯉꯥꯏꯑꯕ ꯑꯩꯒꯤꯗꯨꯃꯛꯁꯨ ꯂꯨꯨꯝꯕꯨ ꯂꯨꯝꯕꯨ ꯄꯤꯔꯒ ꯀꯔꯤ ꯑꯩ ꯉꯥꯡꯒꯅꯤ ꯅꫭꯡꯃ ꯑꯩ ꯅꯣꯡꯃꯗꯤ ꯉꯥꯡꯕꯤꯈ꯭ꯔꯕꯅꯤ ꯃꯣꯏꯗꯤ ꯂꯩꯁꯥꯕꯤ ꯄꯥꯈꯥ ꯃꯆꯥ ꯃꯆꯥ ꯑꯣꯏꯕꯅꯤꯅ ꯑꯁꯤ ꯑꯀꯣꯛ ꯑꯄꯥ ꯌꯦꯡꯕ ꯍꯩꯔꯔꯣꯏ ꯅꯪꯅ ꯌꯦꯡꯕꯤꯌꯨꯀꯣ ꯍꯥꯏꯅ ꯃꯥꯒꯤ ꯃꯋꯥ ꯃꯃꯥꯡꯗ ꯉꯥꯡꯕꯤꯈ꯭ꯔꯦꯅ ꯍꯣꯏ ꯍꯣꯏ ꯍꯥꯏꯔꯒ
ꯍꯣꯏ ꯒ ꯆꯥꯡꯉꫭꯏꯗ
ꯍꯣꯏ ꯍꯣꯏ ꯍꯥꯏꯔꯒ ꯑꯁ ꯑꯩꯗꯤꯒꫭ ꯑꯩꯗꯤ ꯁꯥꯊꯤꯕꯅꯤꯀꯣ ꯑꯩꯒꯤ ꯇꯦꯝꯄꯣꯔꯗꯤ ꯑꯩ ꯁꯥꯎꯕ ꯁꯥꯎꯈ꯭ꯔꯦ ꯑꯩꯒꯤ ꯃꯤꯠ ꯃꯃꯥꯡꯗ ꯀꯔꯤ ꯂꯩꯕ꯭ꯔꯥ ꯈꯪꯗ꯭ꯔꯦ ꯄꯪ ꯂꯪ ꯂꯪꯕ ꯆꯥꯠꯅꯤ ꯑꯩꯗꯤ ꯅꫭꯡꯃꯃꯁꯤ ꯉꯥꯡꯉꯦꯅ ꯄꯨꯂꯞ ꯊꯝꯂꯤꯌꯦ ꯃꯥꯁꯦ ꯌꯥꯝ ꯄꯪꯕ꯭ꯔꯥ ꯍꯥꯏꯁꯨ ꯌꯥꯝ ꯁꯦꯡꯉꯦꯕ ꯄ꯭ꯂꯥꯁꯇꯤꯛ ꯃꯈꯣꯟꯒ ꯇꯥꯕ ꯌꯥꯗꯦꯕ ꯀꯔꯤꯔꯥ ꯍꯦꯛꯇ ꯆꯣꯡꯉꯛꯑꯦꯕ
ꯎ
ꯦꯡꯃꯟꯕ ꯍꯥꯏꯕꯗꯨꯅꯤꯗ
ꯀ ꯐꯔꯗ ꯐ
ꯑꯁ ꯃꯣꯏ ꯏꯅꯦꯗꯣ ꯃꯋꯥꯗꯨꯅ ꯌꯨꯝꯒ ꯁꯥꯒꯦꯅ ꯈꯜꯂꯤ ꯑꯩ ꯋꯥꯈꯜꯒꯤ ꯌꯨꯝꯒ ꯋꯥꯅ ꯁꯥꯔꯒ ꯃꯤꯒ ꯃꯇꯨꯗꯣ ꯃꯤꯒꯃꯅꯥꯒꯗꯤ ꯀꯔꯤ ꯎꯄꯥꯥꯏ
ꯃꯤꯒ ꯃꯅꯗꯦ ꯑꯗꯨꯅ ꯍꯥꯏꯐꯝ ꯈꯪꯗꯦ
ꯃꯤꯒ ꯃꯥꯟꯅꯗꯕꯩ ꯃꯥꯡꯁꯦ ꯃꯤ ꯃꯃꯥꯡꯗ ꯌꯥꯝ ꯆꯣꯛꯈꯤꯅꯤ ꯍꯧꯖꯤꯛꯇꯤ ꯍꯧꯕꯗ ꯉꯥꯏꯔꯤ ꯑꯁ ꯄꯨꯟꯁꯤ ꯆꯨꯞꯄ ꯆꯣꯛꯀꯅꯤ ꯃꯤ ꯃꯃꯥꯡꯗ ꯑꯩꯈꯣꯏ ꯐꯥꯎ ꯈꯔ ꯈꯔ ꯆꯣꯛꯀꯦ ꯇꯧꯔꯀꯥꯟꯁꯤꯗ ꯃꯥꯅ ꯍꯦꯅ ꯆꯣꯀꯅꯤ
ꯉꯔꯥꯡꯗꯨ ꯀꯩꯒꯤꯅꯣ ꯈꯪꯗꯦ ꯄꯨꯒꯦꯅ ꯇꯧꯕꯖꯅꯤ ꯑꯥ
ꯂꯩ ꯀꯥꯏꯒꯤ ꯃꯤ ꯐꯥꯎ ꯐꯨ ꯇꯜꯂꯣ ꯐꯨ ꯇꯜꯂꯣꯏ ꯅꯣꯏ ꯐꯨꯗꯕꯒꯤꯅꯦ ꯃꯋꯥ ꯐꯨꯕꯤꯗꯕꯒꯤꯅꯦ ꯉꯥꯡ ꯉꯥꯡꯉ ꯂꯩꯗ
ꯉꯥꯔꯥꯡ ꯃꯄꯥꯟ ꯃꯄꯥꯟ ꯐꯝ ꯂꯩ
ꯃꯥꯁ ꯒ꯭ꯌꯥꯟ ꯒ꯭ꯌꯥꯟ ꯇꯥꯗ꯭ꯔꯔꯤ ꯀꯃꯥꯏꯅ ꯇꯧꯅꯤ
ꯅꯪ ꯋꯥꯍꯪ ꯍꯪꯒꯦ ꯈꯨꯝꯒꯦ ꯍꯥꯏꯔꯦ
ꯑꯣ ꯃꯥꯁꯦ ꯃꯆꯤꯟꯁꯨ ꯊꯤꯕꯅꯤꯀꯣ ꯃꯆꯤꯟ ꯐꯖꯅ ꯊꯤꯕꯅꯤꯀꯣ ꯃꯥꯅ ꯍꯥꯏꯈ ꯋꯥ ꯃꯈꯩ ꯂꯧꯒꯅꯨꯀꯣ
ꯎꯝ ꯎꯝ
ꯃꯥ ꯋꯥꯗꯣ ꯈꯪꯕꯒꯤ ꯑꯣꯏꯔꯝꯒꯅꯤ ꯃꯗꯣ ꯆꯤꯟ ꯊꯤꯌꯦꯅ
ꯃꯆꯤꯟ ꯀꯟꯕꯒꯤꯅꯦ ꯥꯏꯕ ꯐꯪꯉꯁꯤ ꯈꯤꯇꯥꯡ ꯈꯤꯇꯪꯡ ꯑꯣꯔꯁꯨ ꯁꯨꯃꯥꯏꯅ ꯍꯥꯏꯗꯤ ꯑꯣ ꯑꯗꯨꯃꯥꯏꯅ ꯑꯣꯏꯒꯦꯔꯥ ꯑꯃꯐꯧ ꯂꯩꯇꯦ ꯑꯪꯅ ꯗꯪ ꯗꯪ ꯗꯪ ꯈꯨꯝꯃꯒ ꯅꯆꯤꯟ ꯈꯨꯝꯃꯒ ꯅꯆꯤꯟ ꯀꯟꯕꯒꯤꯅꯤ ꯅꯨꯡꯁꯤ ꯂꯩ
ꯅꯪꯁꯨ ꯅꯆꯤꯟ ꯈꯨꯝꯃꯜꯂꯦꯅ ꯈꯔ ꯈꯔ ꯆꯥꯏꯕꯤꯌꯣ ꯅꯪꯒꯤ ꯏꯆꯤꯟꯗꯤ ꯈꯨꯝꯕ꯭ꯔꯥ ꯎ ꯅꯪꯒꯤ ꯆꯤꯟꯗꯣ ꯈꯨꯝꯗ꯭ꯔꯗꯤ ꯅꯪꯅ ꯆꯤꯟ ꯈꯨꯝꯃꯜꯂꯦ ꯃꯤ ꯃꯔꯛ ꯄꯨꯟꯕ ꯌꯥꯔꯣꯏ ꯅꯪ ꯅꯃꯥꯟꯅꯕꯤ ꯀꯅꯥ ꯂꯩꯕ꯭ꯔꯥ ꯅꯪ ꯄꯨꯟꯅꯤꯡꯕ ꯃꯥꯕꯨ ꯍꯥꯟꯅ ꯈꯔ ꯈꯔ ꯄꯨꯟꯕꯁꯤꯡꯁꯨ ꯄꯨꯟꯅꯤꯡꯗ꯭ꯔꯦꯅꯦ ꯍꯧꯖꯤꯛꯀꯥꯟꯗꯤ ꯂꯣꯏꯅ
ꯎꯝ
ꯃꯥꯒꯤ ꯃꯥꯒꯤ ꯃꯥꯒꯤ ꯃꯑꯣꯡ ꯈꯪꯈ꯭ꯔꯕꯅꯤꯅꯀꯣ ꯑꯁ ꯑꯁꯤꯗꯤ ꯍꯥꯏꯅ ꯂꯣꯏꯅ ꯊꯣꯛꯈ꯭ꯔꯦꯕ ꯃꯃꯥꯅꯣ ꯈꯔ ꯇꯣꯏꯅ ꯂꯥꯛꯑꯗꯤ ꯐꯒꯗꯕꯅꯤꯅꯦ
ꯃꯆꯤꯟ ꯀꯟꯕꯒꯤꯅꯦ
ꯃꯔꯝ ꯂꯣꯏ ꯈꯟꯅꯔꯤꯅꯦ ꯀꯔꯤꯒꯤꯅꯣ ꯀꯃꯥꯏ ꯇꯧꯕ꯭ꯔ ꯒ꯭ꯌꯥꯟ ꯃꯦꯟ ꯇꯥꯟꯅꯕ ꯋꯥꯔꯤ ꯅꯪꯅ ꯊꯧꯕ ꯈꯣꯝꯃꯦ ꯍꯥꯏꯗꯣ ꯀꯔꯤ ꯒꯤꯅꯣ ꯇꯥ ꯈꯔꯥ ꯈꯟꯅꯥ ꯂꯩꯗꯦ ꯍꯌꯦꯡ ꯍꯪꯉꯨ ꯀꯃꯥꯏ ꯀꯔꯤ ꯀꯔꯤ ꯁꯥꯎꯕ꯭ꯔꯥ ꯀꯔꯤ ꯇꯧꯕ꯭ꯔꯥ ꯍꯪꯉꯨ ꯃꯥꯒꯤ ꯁꯄꯣꯔꯠ ꯇꯧꯕꯤꯗꯕꯒꯤ ꯃꯃꯜ ꯑꯣꯏꯅ ꯆꯩꯕꯒꯤ ꯀꯞꯄꯤꯅꯤꯅ
ꯃꯝꯃꯥꯁꯨ ꯑꯁ ꯃꯤ ꯃꯃꯥꯡꯗꯗꯤ ꯐꯖꯅ ꯆꯣꯞꯄꯅꯤꯀꯣ ꯍꯧꯕꯗ ꯉꯥꯏꯔꯤ
ꯃꯁꯤꯟ ꯀꯟꯕ ꯃꯤ ꯑꯃꯗ ꯑꯣ ꯈꯟ ꯇꯒꯗꯤ ꯋꯥꯈ ꯂꯩꯇꯦꯕ ꯑꯗꯨ ꯋꯥ ꯉꯥꯡꯅꯤ
ꯃꯥꯁꯦ ꯈꯔꯗꯤ ꯁꯨꯗꯤ ꯁꯨꯗꯕ ꯃꯥꯜꯂꯦꯀꯣ
ꯑꯗꯨ
ꯃꯃꯥꯟꯅꯕꯤꯁꯨ ꯂꯩꯔꯝꯃꯣꯏ
ꯎꯝ
ꯑꯩ ꯉꯔꯥꯡ ꯀꯨꯝꯔꯗꯤ ꯐꯒꯗꯕꯅꯤ